ꯎꯝ
ꯇꯥꯏ ꯇꯥꯏ ꯉꯁꯥꯏꯒꯤꯗ ꯀꯩꯗꯧ ꯀꯔꯤꯒꯤꯅꯣꯅꯦ
ꯈꯪꯗꯦꯅꯦ ꯑꯩꯁꯨ ꯅꯪꯅ ꯃꯨ ꯊꯠꯄꯒꯤ ꯑꯣꯏꯔꯝꯒꯅꯤꯗ
ꯅꯠꯇꯦ ꯑꯩ ꯃꯊꯥꯗ ꯃꯨꯠꯈ꯭ꯔꯗꯅ
ꯑꯣ
ꯃꯊꯟꯗꯅꯦ
ꯍꯣꯏ ꯈꯜꯂꯒ ꯃꯊꯟꯇ ꯗꯤꯁꯀꯅꯛꯇꯤꯡ ꯊꯣꯛꯑꯦ
ꯀꯔꯤ ꯈꯪꯗꯦ ꯑꯩꯉꯣꯟꯗꯗꯤ ꯅꯪꯅ ꯄꯩꯈꯥꯠꯇꯦ
ꯑꯣ
ꯑꯥ ꯇꯥꯕ꯭ꯔꯣ
ꯑꯣ ꯍꯜꯂꯣꯋꯥ
ꯇꯥꯕꯣ ꯇꯥꯕꯣ
ꯍꯜꯂꯣ ꯍꯜꯂꯣ ꯍꯜꯂꯣ ꯍꯜꯂꯣ ꯍꯂꯣ ꯍꯜꯂꯣ
ꯇꯥꯏ ꯇ ꯆꯥꯛ ꯊꯣꯡꯉꯕꯣ
ꯑ ꯊꯣꯟꯗ꯭ꯔꯤꯗ
ꯀꯔꯤ ꯌꯦꯡꯁꯥꯟ ꯆꯥꯅꯤ ꯉꯁꯤꯗꯤ
ꯃꯁꯤꯁꯦ ꯆꯤꯡꯗꯒꯤ ꯅꯥꯄꯤ ꯈꯔ ꯄꯨꯔꯛꯏ ꯑꯗꯨꯗꯣ ꯇꯧꯗꯧ ꯃꯥꯜꯂꯦ
ꯑꯆꯥ ꯆꯥ ꯐꯩꯅꯦ ꯐꯩꯅꯦ
ꯀꯩꯗꯤ ꯀꯩꯅꯣꯒꯨꯝꯕꯅꯤꯗ ꯑꯥ ꯅꯥꯄꯤ ꯍꯥꯏꯔꯤꯁꯦ ꯀꯟꯀꯔꯦꯛꯒꯨꯝꯕ
ꯑ ꯍꯣ ꯑꯗꯨ ꯑꯗꯨ ꯈꯛꯇ
ꯍꯣꯏ ꯑꯗꯨ ꯈꯛꯇꯅꯤꯗ
ꯑꯟꯑꯣꯗꯤꯕꯜ ꯍꯥꯏꯅꯦ ꯅꯪꯒꯗꯤ ꯌꯨꯝꯗꯒꯤ ꯑꯗꯨꯝ ꯊꯔꯛꯄ ꯂꯩꯕꯅꯤꯅ
ꯉꯁꯤꯅ ꯑꯍꯥꯟꯕꯅꯤꯗ ꯆꯪꯗꯦ
ꯑꯟꯑꯣꯗꯤꯕꯜ
ꯑꯗꯨꯒ ꯂꯐꯣꯏꯒ ꯈꯣꯡꯎꯞꯀ ꯊꯥꯔꯛꯄꯅꯦꯕ ꯑꯩꯒꯤ ꯐꯣꯔꯃꯦꯜ ꯈꯣꯡꯎꯞ ꯑꯃꯁꯨ ꯊꯥꯔꯛꯄ
ꯑꯣ ꯑꯣ ꯌꯨꯝ ꯍꯥꯏꯗꯤ ꯀꯩꯅꯣꯗꯒꯤꯔ ꯇꯃꯦꯡꯂꯣꯡꯗꯒꯤꯔ
ꯑꯥ
ꯑꯩꯗꯤ ꯅꯪ ꯄ꯭ꯔꯣꯖꯦꯛ ꯔꯣꯝꯗꯒꯤꯔꯥꯅ ꯈꯥꯜꯂꯨꯕ
ꯃꯣꯏꯔꯣꯝꯗꯗꯤ ꯀꯔꯤ ꯍꯦꯛ ꯐꯪꯗꯦ ꯂꯩꯇꯦ ꯃꯣꯏꯗꯗꯤ
ꯑꯣ ꯆꯤꯡ ꯆꯤꯡꯗ ꯑꯣꯏꯅ ꯑꯗꯨꯝ ꯐꯪꯕꯅꯤꯗ
ꯃꯣꯏꯒꯤ ꯆꯤꯡꯗꯁꯨ ꯐꯪꯗꯕ ꯆꯤꯡꯁꯨ ꯌꯥꯝ ꯂꯩꯌꯦꯕ ꯃꯣꯏꯗꯤ ꯍꯧꯖꯤꯛ ꯔꯥꯁꯣꯟ ꯈꯣꯏꯗꯣ ꯃꯣꯏꯒꯤ ꯆꯤꯡꯅꯦꯕ
ꯑꯣ
ꯃꯣꯏꯅ ꯁꯤꯀꯥꯔꯒꯨꯝꯕ ꯆꯠꯂꯗꯤ ꯑꯗꯨꯔꯣꯝꯗꯒꯨꯝꯕꯗ ꯑꯗꯨꯝ ꯆꯠꯂꯦꯕ
ꯎꯝ
ꯍꯣꯏ
ꯃꯣꯏꯒꯤ ꯆꯤꯡꯗꯣ ꯀꯩꯅꯣ ꯈꯠꯇꯅꯤꯅꯦ ꯅꯨꯡ ꯅꯨꯡ ꯅꯠꯇꯕ ꯀꯩꯅꯣꯗꯣ ꯑꯃ
ꯎꯝ ꯒ꯭ꯔꯥꯁꯂꯦꯟꯒꯨꯝꯕ ꯈꯔ ꯇꯧꯕꯅꯦ ꯑꯗꯣ ꯑꯗꯨꯗꯤ ꯄꯥꯔꯠ ꯑꯃꯈꯛꯇꯅꯤꯅ ꯄꯥꯔꯠ ꯈꯔ ꯁꯨ ꯂꯩꯕꯅꯤꯗ ꯑꯗꯨꯗꯤ ꯈꯨꯟ ꯈꯔꯒꯤꯗꯤ ꯌꯥꯝ ꯌꯥꯝ ꯆꯥꯎꯕ ꯂꯩꯕꯅꯦ ꯀꯩꯁꯟ ꯍꯣꯢꯒꯤꯒꯨꯝꯕꯁꯦ
ꯑꯥ
ꯃꯣꯏꯗꯤ ꯀꯩꯅꯣ ꯑꯣꯛ ꯀꯨꯝꯕ ꯀꯩꯅꯣ ꯇꯧꯗꯦꯕ ꯃꯣꯏꯗꯤ ꯁꯤꯀꯥꯔ ꯆꯠꯂꯅꯤ ꯁꯤꯀꯥꯔ ꯆꯠꯂꯒ ꯀꯩꯅꯣ ꯑꯥ ꯖꯪꯒꯜꯒꯤ ꯀꯩꯅꯣꯗꯣ ꯁꯥ ꯁꯥꯁꯤꯡꯗꯣ
ꯑꯝ
ꯑꯗꯣ ꯄꯣꯔꯛꯄꯅꯦ ꯑꯗꯨꯅ ꯆꯥꯕꯅꯦ ꯈꯨꯟꯒꯤ ꯈꯨꯟ ꯃꯌꯥꯝꯒꯤ ꯈꯨꯟꯁꯨ ꯌꯥꯝ ꯄꯤꯛꯄ ꯅꯠꯇꯦꯕ
ꯎꯝ
ꯆꯥꯝꯃꯗꯤ ꯁꯨꯕꯅꯦꯕ ꯌꯨꯝꯊꯣꯡꯗꯣ
ꯎꯝ ꯆꯥꯝꯃ ꯆꯥꯝꯃ ꯁꯨꯑꯦꯕ
ꯑꯣ
ꯑꯆꯥ ꯆꯥ ꯆꯃꯥ ꯁꯨꯔꯗꯤ ꯑꯗꯨꯝ ꯇꯋꯦꯗ ꯈꯣꯟꯗꯦ ꯆꯥ ꯃꯥꯁ ꯁꯨꯈ꯭ꯔꯦꯗꯤ ꯀ ꯁꯥꯥꯎꯈ꯭ꯔꯦꯗ
ꯍꯥꯝ
ꯑ
ꯍꯣꯏ ꯈꯔ ꯆꯥꯎꯕ ꯇꯥꯈꯦ
ꯍ
ꯑꯗꯨꯗꯁꯨ ꯂꯩꯔꯦ ꯑꯗꯨꯗ ꯑꯃ ꯂꯩꯔꯦ ꯑꯗꯨꯒ ꯊꯤꯟꯖꯥꯡꯁꯨ ꯆꯥꯝꯃ ꯍꯦꯟꯕꯅꯦ ꯍꯟꯗꯛꯇꯤ
ꯑꯣ ꯅꯪ ꯅꯍꯥꯟ ꯂꯥꯏꯕꯗꯣ ꯁꯦꯟꯖꯥꯡꯅ ꯅꯠꯇ꯭ꯔꯣ ꯀꯗꯥꯏꯗꯅꯣ
ꯆꯩꯀꯨꯟꯂꯣꯡꯗ ꯂꯩꯕ ꯆꯤꯟꯖꯥꯡꯗꯁꯨ
ꯁꯤꯟꯖꯒ ꯍꯤꯟꯖꯥꯡ ꯈꯨꯟ ꯑꯗꯣ ꯈꯨꯟ ꯑꯅꯤꯗꯣ ꯅꯛꯅꯕ꯭ꯔꯕ
ꯍꯣꯏ ꯅꯥꯛꯅꯩꯌꯦ ꯕꯣꯔꯗꯔꯅꯦ ꯁꯦꯡꯗꯥꯏꯒ ꯀꯥꯈꯨꯂꯣꯡꯒꯨꯝꯕꯅꯦ
ꯑꯥ
ꯌꯥꯝ ꯅꯥꯡꯅꯕꯅꯤꯗ ꯈꯣꯡꯅ ꯑꯗꯨꯝ ꯆꯠꯄꯅꯦ
ꯑꯗꯨꯅꯦ ꯑꯗꯨꯅꯦ ꯎꯝ
ꯑꯩꯕꯨ ꯌꯣꯛ ꯑꯩꯕꯨ ꯑꯩꯕꯨ ꯌꯣꯛꯄꯗꯤ ꯆꯖꯀꯨꯂꯣꯡꯗ ꯌꯣꯛꯄ
ꯑꯥ
ꯑꯩꯒꯤ ꯏꯃꯥꯒꯤ ꯌꯨꯝꯗꯤ ꯊꯤꯟꯖꯩꯗ ꯑꯣꯏꯕ
ꯑꯆꯥ ꯑꯠꯆꯥ
ꯑꯩꯒꯤ ꯑꯩꯒꯤ ꯏꯃꯥ ꯑꯇꯣꯟ ꯑꯇꯣꯟꯕꯗꯣ ꯑꯗꯣ ꯆꯦꯛꯀꯨꯂꯣꯡꯗ ꯌꯨꯝ ꯄꯥꯟꯕꯀꯣ ꯑꯗꯨꯒꯤ ꯃꯣꯏꯗ ꯂꯩꯕꯅꯤꯗ ꯁꯨꯂꯣꯡꯗ
ꯍꯟꯗꯛꯇꯤ ꯅꯪ ꯆꯠꯇꯕ꯭ꯔꯣ
ꯆꯠꯂꯤꯗ ꯃꯔꯛ ꯃꯔꯛꯇ ꯑꯗꯨꯝ ꯃꯣꯏꯁꯨ ꯑꯗꯨꯝ ꯂꯥꯛꯑꯦ ꯁꯤꯗ
ꯑꯣ ꯑꯣ
ꯌꯥꯝ ꯇꯣꯏꯅ ꯂꯥꯛꯄꯅꯤꯗ ꯁꯤꯗ ꯂꯩꯕꯗꯗꯤꯀꯣ ꯅꯍꯥꯟꯗ꯭ꯔꯦꯟ ꯂꯩꯕꯗꯗꯤ ꯌꯥꯝ ꯇꯣꯏꯅꯗꯤ ꯂꯥꯛꯇꯦ ꯂꯥꯛꯇꯤ ꯂꯥꯛꯅꯤ ꯑꯗꯨꯝ
ꯅꯪ ꯅꯍꯥꯟ ꯀꯩꯅꯣ ꯃꯟꯇ꯭ꯔꯤ ꯄꯨꯈ꯭ꯔꯤꯗ ꯅꯪ ꯔꯦꯟ ꯂꯩꯕꯗꯣ ꯂꯨꯄꯥ ꯂꯤꯁꯤꯡ ꯀꯌꯥ ꯐꯅꯗ
ꯑꯍꯨꯝ ꯆꯥꯃꯉꯥ
ꯑꯝ ꯆ ꯃꯥꯅꯤꯀꯣ ꯑꯦꯠꯇꯩꯁꯅꯤꯀꯣ ꯑꯗꯨꯗ
ꯍꯣꯏ ꯏꯁꯤꯡꯁꯨ ꯐ꯭ꯔꯤ
ꯏꯁꯤꯡꯗꯤ ꯈꯔ ꯃꯣꯠꯂꯦꯗ ꯅꯣꯏꯒꯤ ꯏꯁꯤꯡꯗꯣ
ꯍꯣꯏ ꯏꯁꯤꯡꯕꯨꯗꯤ ꯃꯣꯠꯂꯦ
ꯁꯁꯨ ꯑꯁ ꯈꯪꯗꯦꯅ ꯔꯦꯟ ꯑꯇꯣꯞꯄ ꯊꯁꯤꯔꯅ ꯈꯟꯗꯦ ꯈꯟ
ꯑꯁ ꯔꯦꯟ ꯐꯥꯕꯗꯤ ꯌꯥꯝ ꯂꯥꯏꯕꯅꯦ ꯑꯗꯨꯔꯣꯝꯗꯁꯨ
ꯅꯇꯩ ꯃꯟꯇꯤ ꯄꯨꯈ꯭ꯔꯤꯔꯣꯝꯗꯗꯤ ꯂꯩꯅꯤꯡꯗꯦꯅꯦ ꯃꯣꯏ ꯃꯣꯏꯒꯤ ꯌꯨꯝꯁꯤꯡꯗ ꯌꯥꯝ ꯃꯣꯠꯂꯦꯕ ꯇꯥꯜꯂꯦꯕ
ꯑꯁ ꯑꯃꯗꯤ ꯌꯥꯝ ꯂꯥꯏꯕꯅꯦ ꯌꯥꯝ ꯐꯕ ꯑꯩ ꯊꯟꯗꯥꯂꯣꯡ ꯍꯧꯖꯤꯛ ꯂꯩꯕ ꯌꯨꯝꯗꯨꯗꯤ ꯌꯥꯝ ꯐꯕꯅꯦ
ꯂꯤꯁꯤꯡ ꯀꯌꯥ ꯄꯤꯕ꯭ꯔꯥ
ꯑꯗꯨꯁꯨ ꯆꯥꯍꯨꯝ ꯂꯤꯁꯤꯡ ꯑꯍꯨꯝ ꯆꯥꯝꯃꯉꯥꯅꯤ ꯑꯥ ꯑꯗꯣ ꯃꯣꯏꯗꯤ ꯏꯁꯤꯡꯒꯤꯗꯤ ꯈꯔꯗꯤ ꯄꯤꯕꯅꯤ
ꯑꯗꯨꯗꯤ ꯂꯤꯁꯤꯡ ꯃꯔꯤ ꯇꯥꯔꯃꯦ
ꯑꯥ ꯍꯣꯏ ꯏꯁꯤꯡ ꯃꯔꯤ ꯍꯥꯏꯔꯁꯨ ꯌꯥꯔꯦ ꯏꯁꯤꯡꯒꯤ ꯊꯥ ꯈꯨꯗꯤꯡꯒꯤ ꯆꯅꯤ ꯆꯅꯤ ꯄꯤꯕꯅꯦ
ꯃꯤ ꯑꯅꯤꯒꯨꯝꯕ ꯂꯥꯏꯕ ꯇꯥꯔꯗꯤ ꯌꯥꯕ
ꯎꯝ ꯃꯤ ꯃꯤ ꯑꯅꯤꯒꯤꯅ ꯏꯁꯤꯡꯒꯤ ꯈꯔ ꯍꯥꯞꯂꯛꯄꯅꯦ ꯃꯣꯏꯗꯣ ꯃꯣꯏꯒꯤꯗꯤ ꯏꯁꯤꯡꯗꯤ ꯁꯦꯡꯕꯅꯦꯕꯀꯣ
ꯃꯅꯤꯤꯟ ꯍꯥꯏꯥꯏꯗꯤ ꯁꯔꯤꯒꯨꯝꯕ
ꯑꯥ ꯃꯤꯅꯤ ꯂꯩꯔꯗꯤ ꯆꯥꯃꯩ ꯑꯗꯨꯃꯥꯏꯅ ꯇꯧ
ꯍꯗꯦ ꯏꯗꯗ꯭ꯔꯗꯤ ꯁꯤ ꯑꯩꯒꯤ ꯍ‌ꯥꯏ ꯍꯧꯖꯤꯛ ꯂꯩ ꯂꯩꯕꯗꯣ
ꯑꯥ
ꯑꯗꯨ ꯅꯛ ꯈ꯭ꯔꯥ ꯅꯛꯄꯒꯨꯝꯕ ꯄꯥꯝꯕꯅꯦꯕ
ꯑꯣ
ꯍꯩ ꯆꯠꯁꯤꯁ‌ꯦ ꯍꯌꯦꯡ ꯀꯩꯅꯣ ꯇꯧꯔꯅꯤꯀꯣ ꯁꯤꯒꯤ
ꯄ꯭ꯔꯣꯁꯦꯁ꯭ꯔꯣ
ꯍꯅꯠꯇ꯭ꯔꯣ ꯑꯣ
ꯐꯤꯛꯁ ꯂꯥꯏꯇ꯭ꯔꯦ ꯗꯍꯅꯥꯛꯦ
ꯑ
ꯑꯗꯣ ꯈꯔ ꯀꯨꯏꯔꯛꯑꯗꯤ ꯑꯗꯨꯝ ꯃꯤ ꯌꯥꯝꯂꯛꯇꯕꯒꯤ ꯑꯗꯨꯝ ꯇꯞꯂꯛꯄꯁꯨ ꯌꯥꯗꯦ ꯍꯥꯏꯔ ꯅꯍꯥꯟ ꯃꯤꯗꯣ ꯌꯥꯝꯁꯤꯜꯂꯛꯄ ꯑꯗꯨꯒꯤ ꯇ꯭ꯔꯥꯐꯤꯛꯇꯣ ꯂꯩꯕꯒꯤꯅꯤꯕ
ꯎꯝ ꯎꯝ ꯃꯥꯅꯦ ꯃꯥꯅꯦ
ꯑꯦꯞ ꯀ꯭ꯔꯦꯁ ꯇꯧꯔꯤꯅ
ꯑꯦ ꯃꯆꯥ ꯑꯃꯒꯨꯝꯕꯗꯤ ꯃꯤ ꯑꯃꯅꯁꯨ ꯑꯗꯨꯝ ꯃꯦꯅꯦꯖ ꯇꯧꯕ ꯌꯥꯏꯑꯕꯀꯣ
ꯑꯥ
ꯑꯗꯣ ꯑꯦꯞ ꯆꯥꯎꯁꯤꯜꯂꯛꯑꯗꯤ ꯃꯤ ꯆꯥꯝꯃꯒꯨꯝꯕ ꯁꯤꯖꯤꯟꯅꯔꯗꯤ ꯑꯦꯞꯁꯦ ꯃꯤ ꯑꯍꯨꯝ ꯃꯔꯤ ꯑꯗꯨꯝ ꯆꯪꯉꯦꯕ ꯂꯦꯞꯁꯦ ꯂꯤꯁꯤꯡ ꯂꯤꯁꯤꯡ ꯂꯥꯛ ꯂꯥꯛ ꯁꯤꯖꯤꯟꯅꯒꯦ ꯍꯥꯏꯔꯒꯗꯤ ꯃꯤ ꯇꯔꯥꯒꯨꯝꯕꯗꯤ ꯑꯗꯨꯝ ꯆꯪꯉꯦꯕ ꯇꯤꯝꯁꯦ
ꯎꯝ ꯁꯤꯁꯨ ꯂꯤꯁꯤꯡ ꯂꯤꯁꯤꯡ ꯑꯃꯗꯤ ꯍꯦꯜꯂꯝꯅꯤꯗ
ꯍꯣꯏ ꯑꯩꯈꯣꯏ ꯃꯅꯤꯄꯨꯔꯤꯒꯤ ꯗꯦꯠꯁꯤꯁꯨ ꯀꯣ
ꯎꯝ
ꯁꯤꯡꯃꯗꯤ ꯍ‌ꯦꯜꯂꯅꯤ
ꯍꯜꯂꯣ
ꯇꯥꯏꯅꯦ ꯀꯩꯅꯣ ꯃꯣꯏ ꯃꯈꯣꯟ
ꯍ‌ꯣ‌ꯍ‌ꯣ ꯃꯥꯏꯗꯤ ꯈꯪꯉꯛꯇꯕ ꯑꯗꯨꯒꯤꯅꯦ
ꯁꯤꯒꯤ ꯑꯁ ꯀꯣꯁ‌ꯦ ꯌꯥꯝ ꯂꯨꯋꯦꯍꯦ
ꯑ ꯇꯧꯕꯅ‌ꯦ
ꯑꯗꯨ ꯂꯨꯋ‌ꯦꯍꯦ ꯄꯨꯔꯥ ꯄꯤꯟꯗ꯭ꯔꯣꯞ ꯁꯥꯂ‌ꯦꯟꯗ ꯑꯗꯨꯝ ꯇꯥꯂꯗ
ꯃꯥꯅꯦ
ꯑꯥ
ꯃꯥꯅꯦ ꯃꯥꯅꯦ
ꯅꯣꯡꯗꯥꯡꯗꯅꯗꯤ ꯅꯣꯡꯗꯥꯡꯗꯅꯗꯤ ꯈꯥꯔꯗꯤ ꯐꯔꯦ ꯇꯧꯕꯗꯤ
ꯂꯥꯡꯗꯕꯅꯤꯅꯀꯣ
ꯅ‌ꯣꯡꯗꯥꯡꯗꯗꯤ ꯑꯥ ꯅꯨꯡꯗꯥꯡ ꯅꯠꯇꯕꯗꯗꯤ ꯈꯔꯗꯤ ꯃꯤꯁꯨ ꯆꯪꯊꯣꯛ ꯆꯪꯁꯤꯟ ꯇꯧꯕꯗꯣ
ꯑꯥ
ꯇꯧꯋꯦꯕ꯫
ꯎꯝ꯫
ꯑꯩꯈꯣꯏꯗꯤ ꯃꯤꯁꯨ ꯌꯝ ꯂꯩꯕꯅꯤꯅ꯫ ꯚꯥꯔꯥ ꯌꯨꯝ ꯑꯣꯏꯕꯅꯤꯅꯀꯣ꯫
ꯑꯥ꯫
ꯑꯗꯩꯗꯦ꯫ ꯉꯔꯥꯡ ꯅꯨꯕꯥꯅꯤ ꯇꯥꯎ ꯇꯥꯎꯕꯗꯁꯨ ꯑꯗꯨꯝ ꯇꯥꯕꯗꯨ꯫
ꯑꯥ
ꯔꯕꯥꯟ ꯅꯕꯥꯅꯤ ꯋꯥꯔꯤ ꯁꯥꯕꯗꯁꯨ
ꯑꯥ
ꯑꯗꯨꯃꯥꯏꯅꯗꯤ ꯇꯧꯕꯅꯤꯗ ꯅꯪꯒꯤ ꯁꯤ ꯁꯤꯁꯤꯅ ꯑꯔꯣꯏꯕꯤꯅꯤꯀꯣ
ꯑꯣꯏꯔꯝꯕꯁꯨ ꯌꯥꯏ ꯑꯃꯥꯗꯣ ꯀꯥꯅꯥ ꯆꯠꯈ꯭ꯔꯗꯤ
ꯑ
ꯉꯁꯤ ꯀꯩꯅꯣ ꯉꯁꯤ꯫ ꯈꯣꯏ ꯑꯩ ꯑꯩ ꯈꯪꯅꯕ ꯉꯁꯥꯏ ꯊꯦꯡꯅꯩꯑꯦꯕ꯫
ꯑꯥ ꯑꯥ꯫
ꯍꯤꯗꯥꯛ ꯈꯔ ꯄꯥꯏꯁꯦꯅ ꯀꯧꯒꯦ ꯇꯧꯕꯅꯦ꯫
ꯃꯣꯁꯤꯒꯤ ꯑꯇꯤꯡꯕꯗꯣ
ꯑꯗꯨ ꯅꯪ ꯀꯩ ꯍꯥꯏ ꯍꯥꯏ꯫
ꯑꯩꯗꯤ ꯑꯦꯁ ꯌꯥꯔꯦ꯫
ꯑꯦꯍꯦ ꯑꯗꯨ ꯅꯠꯇ꯭ꯔꯗꯤ ꯅꯍꯥꯟꯒꯤꯗꯣ ꯇꯧꯔꯝꯗ꯭ꯔꯗꯤ ꯅꯪ꯫ ꯆꯪ ꯆꯪꯉꯝꯗꯣꯏꯅꯤꯅꯦ
ꯃꯥꯅꯤꯗꯤ ꯄꯥꯁ ꯄꯥꯏꯔꯝꯕꯁꯨ ꯌꯥꯏꯕ꯫
ꯑꯥ꯫
ꯑꯩꯅ ꯅꯍꯥꯟ ꯊꯛꯄꯗꯒꯤ ꯂꯥꯏꯅꯗꯣ ꯐꯥꯗ꯭ꯔꯤꯌꯦꯅ꯫ ꯍꯥ ꯍꯥ ꯍꯥꯏ ꯍꯥꯏꯒ꯭ꯔꯕ꯫
ꯑꯥ꯫
ꯑꯁ ꯇꯤꯡꯕꯗꯤ ꯄꯥꯏꯅꯤꯡꯗ꯭ꯔꯦꯗ꯫
ꯐꯩꯗ
ꯅꯍꯥꯟꯁꯨ ꯄꯥꯏꯅꯤꯡꯗ꯭ꯔꯦ ꯄꯥꯏꯅꯤꯡꯗ꯭ꯔꯦꯅ ꯑꯗꯨꯝ ꯄꯥꯏꯔ ꯂꯩꯌꯦ ꯂꯩꯕꯅꯤꯗ꯫
ꯇꯤꯡꯕꯗꯤ ꯁꯨꯛꯄꯥꯏ ꯄꯥꯏꯔꯅꯗꯤ ꯍꯟꯕꯅꯦꯕ꯫
ꯑꯥ
ꯑꯗꯨꯝ ꯄꯥꯏ ꯂꯥꯏꯗ꯭ꯔꯦ ꯑꯗꯨꯝ꯫